ꯍꯜꯂꯣ ꯇꯔꯕꯣ
ꯇꯔꯦ
ꯀꯩꯗꯧꯔꯤꯅꯣ
ꯐꯤ ꯁꯥꯁꯤꯅ ꯇꯧꯔꯝꯕꯅꯦꯗ ꯅꯪꯗꯤ ꯀꯩ ꯗꯧꯔꯝꯃꯤꯅꯣ
ꯆꯥꯛ ꯊꯥꯡꯀꯠꯂꯤꯌꯦ ꯉꯥꯏꯍꯥꯛ ꯂꯩꯔꯗꯤ ꯗꯨꯀꯟ ꯃꯌꯨꯝ ꯆꯠꯀꯦꯅ ꯑꯗꯨ ꯀꯔꯤ ꯐꯤ ꯁꯥꯔꯤꯒꯦ ꯍꯧꯖꯤꯛꯄꯨ
ꯍꯧꯖꯤꯛꯁꯦ ꯃꯨꯒꯥ ꯐꯦꯟꯕꯤ ꯁꯥꯔꯤꯌꯦ ꯄꯣꯂꯤꯁꯇꯔꯗ
ꯑꯧ
ꯀꯥꯔꯤ ꯏꯟꯁꯥꯡ ꯊꯣꯡꯗꯣꯏꯕ
ꯑ ꯏꯔꯣꯟꯖꯤꯔꯥꯅ ꯇꯧꯕꯅꯤ ꯑ ꯀꯥꯡꯁꯣꯏ ꯑꯣꯏꯅ ꯊꯣꯡ ꯊꯣꯉꯒꯦꯅ ꯍꯥꯏꯕ ꯀꯩꯅꯣꯅꯦ ꯑꯩ ꯏꯃꯥꯟꯅꯕꯤꯅ ꯍꯣꯏ ꯑꯗꯨꯃꯥꯏ ꯊꯣꯡꯉꯝꯗꯨꯧ ꯃꯥꯜꯂꯦ
ꯀ꯭ꯂꯥꯁꯅ ꯄꯨꯡ ꯀꯌꯥꯗꯒꯤ ꯆꯠꯇꯣꯔꯤꯕ
ꯄꯨꯡ ꯇꯔꯥꯒ ꯃꯥꯊꯣꯏꯗ ꯑꯩꯈꯣꯏꯒꯤ ꯄ꯭ꯔꯣꯖꯦꯛ ꯇꯧꯕꯒꯤ ꯁꯥꯔꯗꯨꯅ ꯂꯥꯛꯑꯣꯅ ꯍꯥꯏꯕ ꯃꯥꯅ ꯀꯩꯀꯩ ꯈꯔ ꯇꯥꯛꯀꯦꯅ ꯈꯜꯂꯤꯕꯔ ꯑꯗꯨꯃꯥꯏꯅ ꯇꯞꯅ ꯀꯣꯏꯁꯟ ꯈꯔ ꯍꯪꯉꯛꯄꯁꯨ ꯌꯥꯏ ꯑꯩꯈꯣꯏꯅ ꯇꯧꯒꯤꯕ ꯑꯗꯨꯒꯤ ꯃꯔꯝꯗ ꯈꯪꯕ꯭ꯔꯥ ꯈꯣꯠꯄ꯭ꯔꯥ ꯑꯗꯩ ꯀꯌꯥꯝ ꯈꯪꯉꯦ ꯈꯪꯗ꯭ꯔꯤ ꯍꯥꯏꯕꯗꯣ ꯇꯧꯕꯨꯗꯤ ꯑꯩꯈꯣꯏꯅ ꯍꯥꯏꯗꯤ ꯑꯍꯥꯟꯕ ꯇꯧꯔꯛꯄꯅꯤꯅ ꯈꯪꯗꯕꯁꯨ ꯃꯌꯥꯝ ꯌꯥꯎꯔꯦ ꯀꯩꯅꯣꯅ ꯑꯩꯈꯣꯏꯒꯤ ꯑꯗꯨꯃꯥꯏꯅ ꯃꯣꯏꯅ ꯑꯗꯨꯝ ꯊꯕꯛ ꯀꯩꯀꯥꯗꯣ ꯍꯥꯟꯅ ꯇꯧꯊꯣꯛꯑꯕ ꯃꯇꯨꯡꯗ ꯈꯤꯇꯪ ꯇꯥꯛꯄꯤꯕ ꯈꯣꯠꯄꯤꯕꯗꯣ ꯑꯗꯨꯃꯥꯏꯅ ꯇꯧꯕꯅꯦ ꯑꯗꯣ ꯃꯌꯥꯝꯁꯨ ꯑꯗꯨꯝ ꯋꯥꯏ ꯇꯧꯒꯗꯧꯕ ꯑꯗꯨꯒꯤ
ꯄꯨꯔꯥ ꯂꯣꯏꯁꯤꯟꯗꯣꯏꯗꯤ ꯀꯌꯥꯝ ꯀꯨꯏꯅ ꯂꯩꯈꯤꯗꯣꯏꯕ ꯅꯪꯗꯤ ꯑꯗꯨꯗ
ꯂꯩꯒꯤꯅꯤ ꯑꯩꯈꯣꯏꯒꯤ ꯑꯃ ꯕꯤꯑꯦꯠꯀꯤꯗꯣ ꯑꯗꯨꯗꯣ ꯀ꯭ꯂꯥꯁ ꯇꯥꯡ ꯀꯩꯅꯣꯗꯒꯤ ꯇꯔꯨꯛꯇꯒꯤ ꯖꯨꯂꯥꯏ ꯇꯥꯡ ꯇꯔꯨꯛꯇꯩ ꯍꯧꯖꯦꯅ ꯅ ꯉꯔꯥꯡ ꯅꯨꯃꯤꯗꯥꯡ ꯑꯣꯖꯥꯗꯨꯅ ꯀꯩꯅꯣ ꯊꯥꯔꯛꯑꯦ ꯒ꯭ꯔꯨꯞꯇ ꯃꯦꯁꯦꯖ ꯊꯥꯔꯛꯑꯦ ꯇꯥꯡ ꯇꯔꯨꯛ ꯑꯗꯨꯒꯤ ꯂꯣꯏꯁꯟꯗꯕꯒꯤ ꯃꯊꯥ ꯑꯃ ꯏꯁꯥ ꯁꯥ ꯂꯩꯗꯣꯔꯦ ꯂꯣꯏꯒ꯭ꯔꯗꯤ ꯁꯨꯝ ꯋꯥꯏ ꯑꯃ ꯁꯪꯉꯦꯗꯥꯅꯀꯣ
ꯍꯣꯏꯅꯦ ꯑꯗꯨꯕꯨꯗꯤ ꯂꯣꯏꯁꯤꯟꯕ ꯑꯃ ꯅꯥꯏꯔꯒ
ꯎꯝ ꯇꯥꯡ ꯇꯔꯥꯗ ꯊꯣꯛꯑꯦꯅ ꯇꯧꯔꯝꯕꯅꯦꯕ ꯑꯗꯨꯒ ꯑꯃꯨꯛ ꯀꯩꯅꯣ ꯆꯠꯈ꯭ꯔꯦꯕ ꯎꯝ ꯌꯩꯊꯣꯛꯁꯦꯅ ꯃꯌꯥꯝꯗꯣ ꯂꯣꯏꯅꯗꯕ ꯌꯥꯎꯔꯤꯅ ꯑꯗꯩ ꯇꯥꯡ ꯇꯔꯥꯃꯉꯥ ꯇꯔꯥꯇꯔꯨꯛ ꯑꯗꯨꯋꯥꯏꯗ ꯑꯃꯨꯛ ꯌꯩꯊꯣꯛꯈꯤꯗꯧꯔꯦ ꯑꯩꯅꯗꯤ ꯌꯩꯊꯣꯛꯍꯟꯅꯤꯡꯗꯕ ꯑꯗꯣ ꯃꯌꯥꯝꯒꯤ ꯇꯧꯕꯅꯤꯅ ꯎꯄꯥꯏ ꯂꯩꯇ꯭ꯔꯦ
ꯌꯥꯅ ꯌꯥꯅꯕ ꯇꯧ ꯇꯥꯕꯅꯤꯅꯦ
ꯎꯝ ꯂꯣꯏꯗꯕ ꯄꯣꯠ ꯍꯥꯏꯕꯃꯛꯁꯤꯗꯕꯨ ꯌꯦꯠꯄꯣꯏ ꯄꯟꯕꯣꯏ
ꯑꯗꯨ ꯂꯣꯏꯁꯜꯂꯗꯤ ꯋꯥꯏ ꯑꯃꯗꯤ ꯁꯪꯉꯥꯅꯤꯗ
ꯄꯨꯛꯁꯪꯅꯦ ꯁꯪꯗꯣꯏꯁꯦ ꯁꯦꯃꯤꯅꯥꯔ ꯄꯤꯕꯒꯤ ꯑꯦꯛꯖꯥꯝꯗꯒꯤꯗꯤ ꯁꯦꯃꯤꯅꯥꯔ ꯄꯤꯕꯅ ꯍꯦꯟꯅ ꯃꯊꯥ ꯁꯥꯏꯌꯦꯕ
ꯎꯝ
ꯇꯧꯔꯤ ꯄꯣꯠꯁꯦ
ꯐꯖꯥꯅ ꯀꯣꯟꯅ ꯄ꯭ꯔꯣꯖꯦꯛ ꯇꯧꯕꯗꯣ ꯑꯩꯈꯣꯏꯒꯤꯗꯤ ꯉꯍꯥꯋꯥꯏꯗ ꯑꯟꯗ꯭ꯔꯣꯗ ꯆꯠꯂꯦ
ꯑꯥ
ꯃꯤ ꯅꯥꯇꯩ ꯆꯥꯗꯕ ꯃꯤ ꯌꯥꯝ ꯂꯩꯍꯧꯋꯤꯗ
ꯀꯔꯤ ꯀꯩꯒꯤꯅꯣ ꯑꯟꯗ꯭ꯔꯣꯗ ꯆꯠꯂꯤꯗꯤ
ꯃꯣꯏꯒꯤ ꯌꯨꯝ ꯈꯨꯗꯤꯡꯒꯤ ꯃꯣꯏꯒꯤ ꯌꯨ ꯁꯨꯡꯕꯁꯦ ꯃꯣꯏꯒꯤꯗꯤ ꯀꯩꯅꯣ ꯑꯣꯏꯅ ꯁꯤꯟꯐꯝ ꯑꯣꯏꯅ ꯇꯧꯋꯤꯗꯅꯀꯣ ꯑꯗꯨꯒꯤ ꯙꯔꯃ ꯃꯥꯈꯜ ꯒꯤ ꯑꯗꯒꯤ ꯌꯨꯝꯗꯣꯡ ꯀꯌꯥꯝ ꯌꯥꯝꯅ ꯀꯔꯝꯍꯥꯏꯅ ꯇꯧꯕ ꯃꯑꯣꯡꯗ ꯂꯩꯔꯤꯗꯣ ꯈꯣꯝꯒꯠꯄꯗꯣ ꯑꯗꯨꯗꯣ ꯍꯈꯣꯏꯒꯤꯗꯤ ꯅꯣꯏꯒꯤ ꯄ꯭ꯔꯣꯖꯦꯛ ꯇꯧꯔꯤꯗꯣ ꯑꯩꯈꯣꯏꯗꯤ ꯑꯗꯨꯃꯥꯏꯅ ꯑꯟꯗ꯭ꯔꯣꯗ ꯑꯃꯨꯛ ꯃꯣꯏꯒꯤ ꯌꯨꯝ ꯈꯨꯗꯤꯡꯒꯤ ꯑꯩꯈꯣꯏ ꯃꯤꯁꯤꯡꯗꯣ ꯈꯥꯏꯗꯣꯛꯑ ꯈꯥꯏꯗꯣꯛꯑ ꯑꯗꯨꯃꯥꯏꯅ ꯆꯪꯍꯜꯂꯒ ꯂꯧꯈꯠꯍꯜꯂꯦꯕ ꯃꯣꯏꯒꯤ ꯀꯩꯅꯣ
ꯑꯣ ꯑꯣ
ꯃꯤꯁꯤꯡ ꯀꯌꯥ ꯂꯩꯔꯤꯅꯣ ꯑꯗꯩ ꯀꯃꯥꯏꯅ ꯇꯧꯔꯒ ꯃꯣꯏꯒꯤ ꯌꯨ ꯁꯨꯡꯕꯒꯤ ꯃꯑꯣꯡꯗꯣ ꯀꯨꯃꯥꯏꯅ ꯇꯧꯔꯤꯅꯣ ꯌꯨꯗꯅ ꯀꯔꯝꯕ ꯃꯈꯟ ꯃꯈꯟ ꯄꯨꯊꯣꯛꯏꯅꯣ ꯑꯗꯒꯤ ꯀꯔꯝꯕ ꯌꯨꯝꯗ ꯂꯩꯔꯤꯅꯣ ꯁꯨꯝꯕꯗꯣ ꯈꯣꯝꯒꯠꯍꯟꯕ
ꯎꯝ ꯑꯗꯨꯗꯒꯤ ꯑꯗꯨꯝ ꯀꯩꯅꯣꯒꯤ ꯇꯥꯏꯞꯇ ꯃꯥꯔꯛ ꯑꯗꯨꯝ ꯄꯤꯕ
ꯍꯣꯏ ꯅꯣꯏꯅ ꯑꯗꯨꯗ ꯀꯩꯅꯣꯒꯤ ꯑꯣꯏꯅ ꯇꯧꯔꯤꯗꯣ ꯑꯗꯨꯗꯣ ꯑꯩꯈꯣꯏꯅ ꯑꯃꯨꯛ ꯆꯦ ꯁꯦꯝꯃꯒ ꯄꯨꯗꯣꯏꯅꯦꯕ ꯑꯩꯈꯣꯏꯁꯨ ꯅꯣꯏ ꯄ꯭ꯔꯣꯖꯦꯛꯀꯤ ꯇꯥꯏꯞꯇ ꯑꯗꯨꯒ ꯑꯗꯨꯝ ꯍꯥꯏꯗꯤ ꯂꯩꯔꯤ ꯌꯨꯝ ꯅ ꯃꯣꯏꯁꯦ ꯈꯔ ꯀꯩꯅꯣ ꯏꯅꯥ ꯈꯨꯨꯟꯕꯒꯤ ꯏꯁꯇꯦꯟꯗꯔꯗꯠꯇ ꯆꯤꯡꯉ ꯈꯔ ꯋꯥꯕꯗ ꯆꯤꯡꯉꯦ ꯈꯣꯠꯂꯦ ꯑꯗꯣ ꯑꯩꯈꯣꯏꯅ ꯍꯥꯟꯅ ꯀꯣꯏꯁꯟꯁꯦ ꯍꯪꯅꯕ ꯀꯣꯏꯁꯟꯁꯦ ꯂꯣꯏꯅ ꯁꯦꯝꯃꯒ ꯀꯩꯅꯣ ꯇꯧꯔꯒ ꯄꯨꯗꯣꯏꯅꯦꯕ ꯑꯗꯨꯒ ꯃꯣꯏꯗꯒꯤ ꯂꯧꯈꯠꯂꯒ ꯃꯦꯟꯁꯤꯟꯕꯒꯤ ꯋꯥꯅꯤꯗ
ꯇꯥꯏꯞꯅꯦꯕ
ꯍꯣꯏ ꯍꯣ ꯍꯣꯏ ꯑꯩꯣꯏꯒ ꯑꯥ ꯑꯥ ꯑꯥ ꯑꯩꯈꯣꯏꯅ ꯁꯔꯚꯦꯒꯤ ꯇꯥꯏꯞꯇ ꯆꯠꯄ ꯑꯗꯨꯃꯥꯏꯅ ꯁꯔꯚꯦ ꯑꯣꯏꯅ
ꯎꯝ ꯌꯥꯎꯋꯦ ꯌꯥꯎꯋꯦ ꯃꯣꯏꯒꯤ ꯑꯩꯅ ꯁꯨꯝ ꯈꯪꯕꯗ ꯁꯥꯏꯀꯣꯂꯣꯖꯤꯒꯤ ꯏꯃꯥꯟꯅꯕꯤ ꯑꯃꯁꯨ ꯀꯣ ꯃꯣꯏꯅ ꯆꯠꯄꯁꯦ ꯑꯗꯨꯃꯥꯏꯅ ꯁꯔꯚꯦꯒꯤ ꯇꯥꯏꯞꯇ ꯃꯣꯏꯒꯤ ꯗꯤꯄꯥꯔꯠꯃꯦꯟꯒꯤ ꯑꯣꯏꯅꯗꯤ ꯑꯗꯨꯃꯥꯏꯅ ꯁꯨꯝ ꯂꯝꯗꯝ ꯑꯃꯗ ꯃꯐꯝ ꯑꯗ ꯈꯨꯡꯒꯪ ꯑꯗꯨꯃꯥꯏꯅ ꯆꯠꯂꯒ ꯈꯣꯠꯂꯒ ꯁꯨꯝ ꯑꯅꯥ ꯑꯌꯦꯌꯦꯛꯛꯇ ꯑꯣꯏꯔꯣ ꯃꯣꯏ ꯁꯥꯏꯀꯣꯂꯣꯖꯤꯒꯤ ꯅꯝꯃꯨ ꯀꯩꯅꯣꯒ ꯇꯧꯋꯦꯕ ꯑꯩꯈꯣꯏꯒꯤ ꯎ ꯀꯩ ꯍꯥꯏꯇꯥꯔꯦꯅꯦ ꯕꯥꯏꯌꯑꯣꯂꯣꯖꯤꯒꯤ ꯇꯥꯒ ꯆꯃꯥꯟꯅꯕ ꯀꯥꯏꯁꯨ ꯌꯥꯝ ꯌꯥꯎꯋꯦꯕꯀꯣ ꯂꯥꯏꯅꯥ ꯃꯈꯜꯒꯥꯁꯦꯀꯣ ꯏꯁꯇ꯭ꯔꯦꯁ ꯑꯦꯟꯖꯥꯏꯇꯤ ꯂꯩꯕꯒ ꯁꯤ ꯃꯣꯏꯅ ꯑꯗꯨꯃꯥꯏꯅ ꯀꯣꯏꯁꯟꯁꯦ ꯁꯦꯝꯃ ꯄꯨꯔꯒ ꯔꯦꯀꯣꯔꯠ ꯈꯣꯝꯒꯠꯂ ꯈꯣꯠꯂꯒ ꯁꯝꯃꯤꯠ ꯇꯧꯕ ꯑꯗꯨꯃꯥꯏꯅ ꯑꯣꯃ ꯂꯩꯦ
ꯑꯗꯨꯒꯗꯤ ꯑꯃꯒ ꯑꯃꯒ ꯃꯥꯟꯅꯗꯕꯁꯨ ꯌꯥꯎꯕꯖꯥꯠꯅꯤꯗ
ꯎꯝ ꯆꯥꯛ ꯀꯩꯀꯥꯗꯤ ꯀꯅꯥꯅ ꯊꯣꯡꯈ꯭ꯔꯒꯦ
ꯆꯥꯛꯇꯤ ꯍꯣꯔꯦꯟ ꯑꯩꯅ ꯐꯤ ꯁꯥꯕ ꯂꯣꯏꯔꯒ ꯊꯣꯡꯗꯣꯏꯅꯤ ꯈꯔ ꯊꯦꯡꯅ ꯏꯃꯥ ꯍꯣꯏ ꯂꯧꯕꯕꯨꯛꯇ ꯆꯠꯈꯤꯌꯦ ꯂꯧ ꯈꯥꯎꯔꯤꯅ ꯑꯗꯨꯒꯤ ꯈꯔ ꯊꯦꯡꯅ ꯆꯥꯗꯣꯏꯅꯤꯅ ꯐꯤ ꯁꯦ ꯁꯥꯕ ꯂꯣꯏꯔꯝꯃꯒ ꯊꯣꯡꯒꯦꯅ
ꯎꯝ ꯃꯁꯤꯅ ꯑꯍꯥꯟꯕꯔꯣ ꯂꯧ ꯅꯣꯏꯒꯤ ꯀꯩꯅꯣ ꯑꯍꯨꯝ ꯁꯪꯉꯝ ꯑꯍꯨꯝꯂ ꯀꯩꯅꯣ ꯑꯣꯏ ꯍꯥꯏ ꯑꯍꯥꯟꯕ ꯂꯣꯛꯇꯣꯏꯔꯣ
ꯅꯠꯇꯦ ꯃꯍ ꯃꯍ ꯅꯨꯃꯤꯠ ꯃꯔꯤ ꯃꯉꯥꯅꯤ ꯃꯃꯥꯡꯗ ꯑꯃ ꯑꯃꯨꯛꯇꯪ ꯑꯃ ꯇꯧꯈ꯭ꯔꯦ ꯑꯗꯨꯒ ꯉꯔꯥꯡꯍꯥꯟꯅ ꯑꯃꯨꯛ ꯁꯤꯁꯦ ꯑꯅꯤꯁꯨꯨꯕꯁꯦ ꯈꯥꯎꯅꯦꯅ ꯇꯧꯔꯒ ꯅꯣꯡ ꯇꯥꯁꯜꯂꯛꯇꯅ ꯌꯩꯊꯣꯛꯄꯅꯦ ꯉꯁꯤ ꯐꯤ ꯑꯃꯨꯛ ꯈꯥꯎꯔꯤ ꯅꯣꯡꯁꯨ ꯈꯔ ꯈꯔ ꯇꯥꯔꯛꯑꯦ
ꯉꯁꯤꯁꯦ ꯈꯥꯎꯕꯗꯪ ꯌꯩꯕ ꯌꯥꯎꯗꯣꯏꯔꯥ
ꯈꯥꯎꯗꯣꯏꯅꯦ ꯌꯩꯕꯒꯤꯗꯤ ꯃꯣꯏ ꯃꯦꯆꯤꯟꯒꯤꯗꯣ ꯐꯔꯞ ꯇꯥꯟꯅꯔꯤꯕ ꯃꯥꯜꯂꯦ ꯉꯔꯥꯡ ꯍꯥꯏꯅꯕ ꯗ ꯏꯃꯥꯉꯣꯏꯅ ꯐꯖꯅꯗꯤ ꯈꯪꯅꯤꯡꯗꯦ ꯑꯩꯁꯨ
ꯎꯝ ꯅꯣꯡꯒꯤ ꯃꯇꯝꯁꯦ ꯍꯧꯖꯤꯛꯁꯦꯀꯣ ꯒ꯭ꯌꯥ ꯃꯦꯃꯥꯅ
ꯍꯣꯏ ꯈꯥꯎꯗꯣꯛꯑꯒ ꯑꯃꯨꯛ ꯊꯝꯕꯗꯣ ꯑꯗꯨꯁꯨ ꯃꯣꯏ ꯑꯅꯤꯔꯛ ꯆꯥꯕꯤ ꯇꯧꯕꯁꯦ ꯑꯩꯈꯣꯏꯒꯤ ꯃꯁꯥꯒꯤ ꯂꯣꯛꯄ ꯃꯇꯝ ꯃ ꯌꯥꯗꯦꯕ ꯃꯇꯝ ꯅꯠꯇꯕꯅꯤꯅ
ꯃꯥꯅꯤ ꯃꯥꯅꯤ
ꯌꯥꯝꯅ ꯕꯦꯔꯥ ꯀꯥꯏ ꯋꯥꯕꯗꯣ ꯌꯥꯝꯅ
ꯋꯥꯔꯦꯅꯦ ꯂꯧꯗꯣ ꯎꯝ ꯎꯔꯛꯄ ꯀꯥꯟꯗ ꯍꯧꯔꯀꯥꯟꯗ ꯋꯥꯕꯣ ꯈꯔ ꯐꯕ ꯑꯣꯏ ꯅꯤꯡꯕ ꯋꯥꯅꯤ ꯑꯕꯗꯤ ꯋꯥꯕꯅ ꯍ‌ꯦꯜꯂꯤꯅꯦꯕ
ꯎꯝ
ꯑꯗꯨꯒ ꯆꯪꯉꯤꯕ ꯄꯩꯁꯥꯗꯒꯤꯩ ꯅꯨꯡꯁꯥꯗꯒꯤ
ꯄꯩꯁꯥꯗꯤ ꯐꯖꯅ ꯆꯪꯉꯦ ꯃꯣꯏꯒꯤ ꯑꯅꯤꯔꯛ ꯆꯥꯕꯤ ꯇꯧꯕꯁꯦ ꯍꯧꯖꯤꯛꯁꯨ ꯑꯃꯨꯛ ꯑ ꯀꯣꯟꯕꯒꯤ ꯄꯣꯏꯅꯨꯗ ꯂꯣꯛꯄꯒꯤ ꯑꯃꯨꯛ ꯐꯧ ꯍꯨꯟꯅꯕ ꯂꯧꯍꯣꯟ ꯍꯨꯟꯅꯕ ꯑꯃꯨꯛ ꯍꯧꯅꯔꯛꯑꯦ
ꯎꯝ
ꯆꯥꯕꯤꯒꯤꯁꯦ ꯋꯥꯗꯤ ꯋꯥꯕꯖꯥꯠꯅꯤ ꯍꯥꯏꯗꯤ ꯑꯩꯈꯣꯏ ꯁ꯭ꯋꯥꯏꯗꯗꯤ ꯌꯥꯝ ꯄꯥꯛꯅ ꯇꯧꯕꯁꯨ ꯀꯨꯏꯗ꯭ꯔꯤꯕꯅꯤꯅ ꯁꯨꯝ ꯇꯧꯔ ꯇꯧꯔꯒꯕꯨꯗꯤ ꯀꯩꯅꯣ ꯁꯨꯝ ꯈꯪꯉꯛꯀꯗꯕꯀꯣ ꯍꯦꯟꯅ ꯂꯥꯏ ꯇꯧꯕ ꯄꯣꯡꯗꯣ ꯍꯟꯗꯛꯇ ꯁꯤꯒꯤꯁꯦ ꯃꯣꯛ ꯂꯣꯛꯄꯕꯨꯗꯤ ꯑꯗꯨꯝ ꯂꯣꯛꯑꯁꯨ ꯋꯥꯅ ꯂꯣꯛꯅꯔꯤꯁꯦ ꯑꯦ ꯁꯤꯗꯩꯗ ꯁꯤ ꯇꯧꯔꯝꯃꯒꯗꯤꯅ ꯍꯥꯏꯕꯗꯣ ꯁꯤꯁꯦ ꯍꯧꯗꯣꯔꯛꯄꯁꯦ ꯀꯨꯏꯗ꯭ꯔꯤꯕꯅꯤꯅ ꯅ ꯅꯤꯔꯛ ꯆꯥꯕꯤꯁꯦ ꯁ꯭ꯋꯥꯏꯗ ꯍꯧꯖꯤꯛꯀꯤ ꯑꯣꯏꯅꯗꯤ ꯑ ꯈꯤꯇꯪ ꯋꯥꯅ ꯋꯥꯅ ꯊꯣꯛꯏꯕ ꯁꯨꯝ ꯇꯧꯔꯛꯑꯒꯕꯨꯗꯤ ꯈꯔ ꯐꯔꯛꯇꯣꯏꯅꯦꯕ
ꯎ ꯎꯝ ꯑꯗꯣ ꯀꯩꯅꯣꯕꯨ ꯇꯧꯈ꯭ꯔꯦꯅꯦ ꯍꯥꯏꯗꯤ ꯑꯅꯤꯔꯛ ꯆꯥꯕꯤ ꯑꯩꯈꯣꯏꯔꯣꯝꯗꯅ ꯑꯅꯤꯔꯛ ꯆꯥꯕ ꯀꯩꯅꯣ ꯇꯧꯕꯒꯤ ꯃꯨꯛ ꯈꯤꯇꯪ ꯍꯥꯏꯗꯤ ꯑꯃ ꯂꯧ ꯂꯣꯛꯇꯧꯤ ꯋꯥꯠꯄꯩ ꯈꯣꯠꯄꯩ ꯈꯣꯏꯕ ꯈꯣꯠꯄ ꯋꯥꯠꯄꯩ ꯋꯥꯅꯤꯗꯅ ꯑꯗꯨꯒ
ꯎꯝ
ꯅꯥꯀꯜ ꯑꯃꯔꯣꯝꯗꯗꯤ ꯏꯃꯥꯟꯅꯕ ꯏꯃꯥꯟꯅꯕꯤꯒꯤ ꯏꯁꯇꯦꯇꯁ ꯊꯥꯒꯠꯂꯛꯄꯗ ꯃꯣꯏꯗꯤ ꯑꯗꯨꯝ ꯂꯧ ꯁꯦꯝꯕ ꯃꯥ ꯂꯩꯗꯅ ꯂꯧꯔꯤ ꯀꯥꯁꯤꯟ ꯌꯥꯟꯕ ꯈꯣꯏꯕ ꯂꯣꯏꯔꯒ ꯍꯨꯟꯅꯅꯕ ꯁꯦꯝꯕꯒꯤ ꯀꯩꯅꯣ ꯂꯣꯏꯕ ꯅꯝꯕ ꯑꯗꯨꯝ ꯌꯥꯎꯔꯦ
ꯎꯝ ꯍꯧꯖꯤꯛꯁꯨ ꯑꯩꯈꯣꯏ ꯁꯣꯝꯗꯁꯨ ꯂꯧꯍꯣꯟ ꯍꯨꯅꯔꯦ ꯁꯦꯝꯕ ꯍꯥꯏꯁꯦ ꯁꯤ ꯑꯗꯨꯝ ꯍꯥꯏꯗꯤ ꯅꯍꯥꯟꯋꯥꯏꯒꯤ ꯑꯗꯨꯃꯥꯏꯅ ꯂꯧꯔꯤ ꯁꯦꯝꯕ ꯈꯣꯠꯄꯗꯣ ꯍꯥꯟꯅ ꯎꯕ ꯅ ꯀꯩ ꯁꯦꯝꯉ ꯍꯥꯟꯅꯅ ꯑꯗꯨ ꯀꯩꯅꯣ ꯃꯇꯝꯁꯦ ꯃꯌꯥꯝ ꯑꯃ ꯀꯩꯅꯣ ꯇꯧꯔꯒ ꯂꯧꯗꯣ ꯎꯗꯕꯤ ꯊꯝꯕꯅꯤꯅ ꯑꯃꯨꯛ ꯁꯦꯝꯅꯩꯗꯅ ꯁꯤꯗꯤ ꯍꯥꯟꯅꯒꯤ ꯇꯧ ꯂꯣꯛꯇ ꯉꯥꯏꯔꯤꯕꯅꯤꯅ ꯑꯗꯨꯝ ꯁꯦꯝꯗꯣꯛ ꯁꯦꯝꯖꯤꯟꯗ ꯌꯥꯝ ꯀꯟꯅ ꯇꯧꯗ꯭ꯔꯁꯨꯀꯣ ꯍꯣꯏ ꯍꯨꯐꯝ ꯈꯣꯠꯐꯝ ꯀꯩꯅꯣ ꯇꯧꯕꯗꯣ ꯑꯗꯨ ꯑꯗꯨ ꯁꯦꯝꯃꯒꯁꯨ ꯂꯧꯔꯤ ꯀꯩꯀꯥ ꯁꯦꯝꯕ ꯈꯣꯠꯄꯗꯨꯕꯨꯗꯤ ꯌꯥꯝ ꯀꯟꯅꯗꯤ ꯇꯧꯅꯗꯕ ꯃꯥꯜꯂꯦ ꯑꯅꯤꯔꯛ ꯆꯥꯕꯤ ꯇꯧꯕꯁꯦ
ꯎꯝ
ꯇꯧꯈ꯭ꯔꯦꯗꯅ ꯍꯟꯇꯛ ꯑꯃꯨꯛ ꯍꯨꯜꯂꯝꯗꯥꯏꯗ ꯑꯗꯨꯅ ꯑꯗꯨꯝ ꯀꯩꯅꯣꯗ ꯃꯦꯆꯤꯟ ꯆꯪꯕꯗ ꯈꯣꯠꯄꯗ ꯈꯤꯇꯪꯣꯏ ꯀꯩꯅꯣ ꯇꯧꯈꯤꯕ ꯅꯤꯡꯒꯥꯏꯈꯤꯕ ꯈꯣꯠꯈꯤꯕ ꯃꯑꯣꯡ ꯇꯥꯗꯕ ꯑꯗꯨꯝꯕ ꯈꯔ ꯁꯦꯝꯗꯣꯛ ꯁꯦꯝꯖꯤ ꯟ ꯇꯧꯔꯒꯁꯨ
ꯎꯝ ꯃꯥꯅꯦ ꯃꯣꯏꯒꯤꯗꯨꯗ ꯁꯦꯝꯃꯛꯀꯗꯧꯕꯕꯨ ꯑꯩꯈꯣꯏꯒꯤ ꯎꯝ ꯍꯣꯔꯁꯟꯅ ꯀꯩꯅꯣ ꯇꯧꯔꯝꯕꯒꯤ ꯎꯝ ꯅꯕꯤ ꯀꯥꯈꯠꯂꯒ ꯈꯤꯇꯪ ꯃꯆꯦꯠ ꯑꯃ ꯀꯥꯏꯕ ꯑꯗꯨꯒꯝꯕ ꯃꯦꯟꯕꯈꯛ ꯑꯣꯏꯔꯝꯃꯅꯦꯕ ꯅꯠꯇ꯭ꯔꯥ
ꯎꯝ ꯏꯁꯤꯡꯗꯣ ꯃꯣꯏꯒꯤ ꯑꯅꯤꯔ ꯆꯥꯕꯤ ꯌꯥꯝ ꯂꯨꯕꯖꯥꯠꯅꯤ ꯏꯁꯤꯡꯗꯣ ꯀꯩꯅꯣ ꯇꯧꯋꯒꯤ ꯃꯦꯆꯤꯟꯁꯦ ꯆꯪꯕꯤꯌꯣ ꯄꯥꯛ ꯄꯥꯛ ꯌꯥꯗꯦꯕ ꯍꯥꯏꯗꯤ ꯃꯣꯏꯅ ꯑꯣꯏꯅ ꯆꯥꯎꯕꯗꯣ ꯑꯗꯨꯗꯒꯤ ꯉꯥꯡꯅꯕꯁꯨ ꯌꯥꯝ ꯋꯥꯕꯖꯥ ꯁꯨꯃꯥꯏꯅ ꯏꯁꯤꯡꯗꯣ ꯄꯨꯔꯥ ꯀꯪꯈꯤꯕꯁꯨ ꯌꯥꯗꯦꯌꯦ ꯑꯗꯨꯒ ꯈꯔ ꯈꯔ ꯆꯣꯠꯂꯤ ꯆꯣꯠꯂꯤ ꯇꯧꯕ ꯃꯌꯥꯏ ꯀꯪꯉꯒ ꯅꯍꯥꯛ ꯇ ꯄꯨꯔꯥ ꯀꯪꯒꯗꯕꯅꯦꯌꯦ ꯑꯗꯒꯤ ꯎꯝ ꯆꯣꯠꯂꯤ ꯆꯣꯠꯂꯤ ꯇꯧ ꯅꯠꯇ ꯏꯁꯤꯡ ꯄꯨꯔꯥ ꯂꯩꯕ ꯌꯥꯗꯦꯌꯦ ꯅꯍꯥꯟ ꯑꯩꯈꯣꯏ ꯀꯀꯥ ꯍꯣꯏꯒꯤꯁꯨ ꯀꯩꯅꯣ ꯏꯟꯖꯤꯟꯅ ꯇꯧꯔꯒ ꯏꯁꯤꯡꯗꯣ ꯑꯃꯨꯛ ꯁꯤꯠꯆꯜꯂꯒ ꯑ ꯏꯁꯤꯡ ꯈꯔ ꯂꯩꯍꯜꯂꯒ ꯃꯦꯆꯤꯟꯅ ꯌꯩꯍꯜꯂꯤ ꯍꯧꯖꯤꯛꯇꯤ ꯃꯤꯅ ꯌꯩꯕꯗꯣ ꯄꯥꯛꯅ ꯀꯩꯅꯣ ꯇꯧꯗ ꯋꯦꯗ ꯃꯤꯁꯨ ꯌꯩꯅꯤꯡꯗ꯭ꯔꯦꯕ
ꯎ ꯃꯥ
ꯄꯩꯁꯥꯗꯨꯒꯤ ꯋꯥ ꯉꯥꯛꯇ ꯅꯠꯇꯕꯤꯗ ꯑꯗꯨꯃꯥꯏꯅ ꯇꯧꯋꯤ ꯑꯩꯈꯣꯏꯒꯤꯁꯨ ꯑꯍꯥꯝꯕ ꯍꯟꯗꯛꯀꯤ ꯑꯍꯥꯝꯕ ꯑꯃ ꯂꯣꯛꯈꯤꯕꯗꯣ ꯋꯥꯔꯤꯗꯨꯅ ꯁꯨꯃꯥꯏꯅ ꯃꯤ ꯑꯃꯅ ꯑꯃꯨꯛ ꯏꯁꯤꯡꯗꯣ ꯀꯪꯍꯜꯂꯣꯅ ꯑꯃꯨꯛ ꯍꯥꯏꯕ ꯑꯗꯒꯤ ꯑꯃꯅ ꯃꯈꯣꯏꯒꯤ ꯑꯣꯏꯅꯗꯤ ꯑꯍꯥꯟꯕꯅꯦꯕ ꯅꯤꯔꯛ ꯆꯥꯕꯤ ꯇꯧꯔꯤꯁꯦ ꯑꯩꯈꯣꯏ ꯁꯣꯝꯗ ꯆꯍꯤ ꯑꯅꯤ ꯐꯒꯨꯝꯕ ꯁꯨꯅꯔꯛꯑꯁꯨ ꯃꯃꯥꯡꯗꯤ ꯇꯧꯗꯦꯕ ꯑꯗ ꯏꯁꯤꯡꯗꯣ ꯀꯩꯅꯣ ꯃꯤ ꯑꯃꯅ ꯑꯃꯨꯛ ꯀꯪꯍꯜꯂꯣꯅ ꯍꯥꯏ ꯑꯃꯅ ꯑꯃꯨꯛ ꯊꯥꯖꯤꯜꯂꯣ ꯍꯥꯏ ꯀꯃꯥꯏꯅ ꯇꯧꯕꯒꯒꯤ ꯈꯪꯗꯗꯅ ꯄꯨꯔꯥ ꯀꯪꯍꯜꯂꯨꯔꯕ ꯑꯗꯒꯤ ꯑꯃꯨꯛ ꯊꯥꯖꯤꯜꯂꯣ ꯍꯥꯏꯅ ꯑꯃꯨꯛ ꯊꯥꯖꯤꯟꯕꯗꯅ ꯑꯃꯨꯛ ꯄꯦꯠꯃꯜꯂꯦꯅ ꯑꯃꯨꯛ ꯏꯟꯖꯤꯟ ꯃꯄꯨꯗꯨꯅ ꯑꯃꯨꯛ ꯆꯪꯉꯣ ꯌꯥꯗ꯭ꯔꯕ ꯑꯗꯨꯒꯤ ꯅꯍꯥꯟ ꯌꯥꯝ ꯋꯥꯅ ꯌꯩꯅꯈ꯭ꯔꯦ
ꯇꯧꯕꯅꯤ ꯇꯧꯕꯅꯤ ꯍꯥꯏꯗꯤ ꯑꯃ ꯀꯩꯅꯣꯒꯤ ꯃꯌꯥꯝꯒꯤ ꯁꯨꯃꯥꯏꯅ ꯀꯩꯅꯣꯗ ꯖꯨꯟ ꯖꯨꯂꯥꯏ ꯊꯥꯗ ꯎꯕꯁꯤꯒꯤꯅ ꯋꯥ ꯉꯥꯡꯅꯅꯤꯡꯉꯥꯏ ꯍꯥꯏꯁꯤ ꯏꯔꯩ ꯂꯩꯇ ꯁꯤꯗ ꯈꯔ ꯉꯥꯡꯅꯩꯑꯕ ꯑꯩꯒꯤ ꯏꯁꯤꯡ ꯋꯥꯠꯂꯦ ꯊꯥꯎꯔ ꯑꯗꯨꯒꯤ ꯀꯩꯅꯣꯒꯤꯗꯤꯀꯣ ꯈꯔ ꯎꯅꯤꯡꯗꯕ ꯀꯥꯡꯕꯨꯗꯨꯅ ꯑꯃꯃꯨꯛ ꯉꯥꯡ ꯑꯃꯃꯨꯛ ꯑꯩꯈꯣꯏꯁꯨ ꯌꯥꯝ ꯌꯥ ꯈꯠꯅꯩꯌꯦ ꯑꯩꯈꯣꯏꯗꯤ ꯃꯃꯥꯡ ꯆꯍꯤꯗꯩ ꯎꯏꯗꯅꯀꯣ ꯉꯇꯪꯅ ꯑꯅꯤꯔꯛ ꯁꯨꯕꯅꯦꯕ ꯎꯔꯤꯁꯦ ꯑꯗꯣ ꯌꯥꯝ ꯀꯩꯅꯣ ꯇꯧꯋꯦ ꯃꯔꯩ ꯀꯩꯅꯣ ꯇꯧꯅꯕꯗꯨꯒꯤ ꯃꯔꯛꯇ ꯌꯥꯝ ꯋꯥꯅꯅꯤ
ꯎꯝ ꯑꯗꯣ ꯃꯤꯅ ꯐꯅꯥꯝ ꯍꯥꯏ ꯑꯃ ꯍꯥꯏꯔꯁꯨ ꯑꯃ ꯍꯥꯏꯔꯁꯨ ꯍꯟꯗꯛ ꯁꯣꯏꯔꯗꯤ ꯑꯦ ꯁꯤ ꯇꯧꯕꯅ ꯐꯩ ꯍꯥꯏꯗꯣ ꯍꯟꯗꯛꯇꯤ ꯑꯦꯛꯁꯄꯤꯔꯤꯌꯦꯟꯁ ꯈꯔ ꯍꯥꯏꯗꯤ ꯈꯔ ꯈꯪꯍꯧꯔꯕꯅꯤꯅ ꯀꯩꯅꯣ ꯇꯧꯔꯅꯤꯗꯅ ꯍꯥꯏꯗꯤ ꯈꯔ ꯑꯃꯗꯤꯝꯗꯤ ꯈꯪꯉꯅꯤꯑꯕ ꯍꯥꯏꯗꯤ ꯁꯤ ꯇꯧꯕꯗꯅ ꯍꯦꯟꯅ ꯐꯩꯌꯦ ꯑꯗꯣ ꯃꯤꯅ ꯍꯥꯏꯕꯗꯣ ꯇꯥꯕꯗ ꯁꯣꯏꯔꯕꯝꯅꯤꯅ ꯍꯟꯗꯛꯇꯤ ꯑꯃꯅ ꯑꯃ ꯍꯥꯏ ꯍꯥꯏꯖꯤꯜꯂꯛ ꯑꯃꯅ ꯑꯃ ꯍꯥꯏꯖꯤꯜꯂꯛ ꯇꯧꯕꯗꯣ
ꯎꯝ ꯁꯤꯗ ꯑꯩ ꯑꯩꯒꯤ ꯈꯛꯇꯪ ꯈꯟꯕ ꯀꯩꯅꯣ ꯇꯧꯕ ꯂꯧ ꯎꯕꯗꯁꯨ ꯃꯈ ꯈꯠꯅꯗꯅꯦꯅ
ꯍꯣꯏ ꯍꯣꯏ ꯏꯁꯤꯡꯁꯦ ꯃꯤꯒꯤ ꯑꯗꯨꯝꯝ ꯂꯧ ꯊꯪꯅꯅ ꯎꯔꯗꯤ ꯁꯤ ꯑꯩꯒꯤ ꯈꯛꯇꯪ ꯃꯤꯒꯤ ꯈꯛꯇꯪꯁꯨ ꯌꯦꯡꯕ ꯌꯥꯗꯦ ꯑꯗꯣ ꯃꯤ ꯃꯡ ꯐꯠꯇꯕꯁꯦ ꯑꯗꯨꯝ ꯌꯥꯎꯋꯦꯕ ꯏꯁꯤꯡ ꯑꯃ ꯀꯩꯅꯣ ꯇꯧꯕꯒꯤꯁꯨ ꯃꯤꯒꯤ ꯀꯩꯅꯣꯗ ꯍꯥꯏꯗꯤ ꯃꯥꯒꯤ ꯄꯩꯁꯥ ꯇꯣꯛꯅꯕ ꯍꯣꯠꯅꯕꯗ ꯃꯤꯒꯤ ꯍꯥꯔ ꯆꯥꯏꯗ ꯉꯥꯏꯔꯤꯗꯨꯗꯤ ꯀꯩꯁꯨ ꯍꯦꯛ ꯈꯟꯗꯕ ꯒꯨꯝꯕ ꯑꯗꯨꯒꯝꯕ ꯊꯪꯅꯕꯗ ꯅꯨꯡꯉꯥꯏꯇꯕꯁꯨ ꯈꯔ ꯑꯗꯨꯝ ꯊꯣꯛꯄꯖꯥꯠꯅꯤ
ꯁꯤ ꯌꯥꯝ ꯊꯣꯛꯄꯖꯥꯠꯅꯤꯗ ꯑꯩꯈꯣꯏ ꯚꯗꯤ ꯃꯤꯍꯨꯟꯒ ꯐꯠꯇꯕꯅꯤꯅ ꯁꯤꯨꯒꯨꯝꯕꯁꯦ ꯈꯤꯇꯪ ꯍꯥꯏꯗꯤ ꯃꯤꯒ ꯌꯦꯡꯅꯔꯒ ꯈꯔ ꯈꯔ ꯍꯥꯏꯅꯔꯒ ꯍꯣꯏ ꯑꯩꯅ ꯂꯣꯟꯅ ꯐꯥꯟ ꯇꯣꯛ ꯑꯝꯕ ꯀꯩꯗꯧꯔꯝꯕ ꯁꯤꯒꯤ ꯂꯧ ꯎꯕꯁꯤꯗ ꯇꯧꯅꯔꯤꯕꯁꯦ ꯅꯍꯥꯟꯖꯦ ꯃꯆꯥ ꯃꯆꯥ ꯑꯝ ꯊꯣꯛꯑ